ꯍꯜꯂꯣ ꯇꯥꯏ ꯅꯪ ꯇꯧꯔꯛꯄꯗꯤ ꯌꯥꯏ ꯑꯩꯅ ꯇꯧꯕꯗꯤ ꯌꯥꯗꯦ ꯀꯩꯒꯤꯅꯣ
ꯊꯪꯗꯦ ꯒ꯭ꯌꯥꯟ ꯇꯥꯗ꯭ꯔꯦ
ꯑꯩꯒꯤ ꯈꯨꯠꯁꯦ ꯀꯩꯒꯤꯅꯣ ꯁꯀꯤꯟ ꯊꯣꯛꯑꯦ
ꯀꯩꯒꯤ ꯁꯥꯒꯠꯄ꯭ꯔꯥ ꯅꯪꯒꯤ ꯏꯁꯀꯤꯟꯗꯣ
ꯅꯠꯇꯦ ꯑꯩ ꯀꯩꯅꯣ ꯇꯧꯕꯒꯤ ꯃꯥꯜꯂꯦ ꯅꯍꯥꯟ ꯏꯁꯇꯣꯟ ꯃꯁꯥꯖ ꯇꯧꯕꯒꯤ
ꯎꯝ
ꯏꯁꯇꯣꯟ ꯃꯁꯥꯁ ꯇꯧꯕꯗꯨꯣ ꯌꯥꯝ ꯋꯥꯕꯅꯦ ꯅꯣꯡꯗ ꯐꯨꯗꯂꯦꯗꯅ
ꯍꯣꯏ
ꯅꯨꯡꯗꯣ ꯈꯨꯠꯂꯒ ꯈꯤꯇꯪ ꯀꯩ ꯍꯥꯏꯅꯤꯪ ꯄꯟꯊꯍꯜꯂꯒ ꯏꯁ꯭ꯇꯣꯟꯗꯣ ꯄꯥꯏꯕ ꯑꯗꯨꯝ ꯄꯥꯏꯕ ꯀꯥꯟꯗ ꯁꯥꯕ ꯂꯩꯗꯅ ꯄꯥꯏꯕ ꯌꯥꯔꯁꯨ ꯑꯗꯨꯝ ꯁꯥꯕꯗꯣ ꯑꯗꯨꯅ ꯃꯤꯗ ꯇꯥꯛꯄ ꯇꯥꯛꯄ ꯀꯥꯟꯗ ꯎꯝ ꯍꯣꯏ ꯍꯣꯏ ꯍꯣꯏ ꯄꯥꯏꯗꯦ ꯄꯥꯏꯗꯦ ꯑꯁ ꯌꯥꯝ ꯋꯥꯑꯦ ꯑꯗꯣ ꯗꯤ ꯇ꯭ꯏꯟꯇꯤ ꯃꯤꯅꯤꯠꯁꯅꯦꯕ ꯑꯕꯣ ꯋꯥꯟ ꯑꯦꯟ ꯍꯥꯐ ꯑꯋꯥꯔꯅꯦꯕ ꯄꯩꯁꯥ ꯑꯗꯨ ꯂꯤꯁꯤꯡꯔꯨ
ꯑꯣ
ꯇꯥꯡꯕꯗꯤ ꯇꯥꯡꯕ
ꯇꯥꯡꯉꯦ ꯍꯣ
ꯎꯝ ꯅꯨꯡꯉꯥꯏꯌꯦ ꯍꯥꯏꯌꯦꯦ ꯃꯤꯗꯤ
ꯑꯣ ꯀꯔꯤ ꯀꯔꯤꯗ ꯀ ꯔꯍꯤ ꯀꯔꯤ ꯅꯥꯕ ꯇꯠꯒ ꯅꯥꯕ꯭ꯔꯥ
ꯑꯗꯨꯣ ꯅꯨꯡꯁꯤꯠ ꯂꯩ ꯂꯩꯕ ꯑꯩꯈꯣꯏ ꯀꯩꯅꯣ ꯀꯩ ꯍꯥꯏꯅꯤ ꯐꯠꯇꯕ ꯂꯩꯌꯦꯗꯅ ꯑꯩꯈꯣꯏꯒꯤ ꯃꯁꯥꯎꯗꯥꯛ ꯑ
ꯍ ꯍꯣ
ꯀꯩ ꯍꯥꯏꯅꯤ ꯈꯪꯗꯦ ꯏꯁꯃꯨꯠ ꯑꯣꯏꯗꯕ ꯂꯩꯕꯗꯣ ꯎꯝ ꯎꯝ ꯎꯝ ꯑꯗꯨꯗꯣ ꯁꯔꯨ ꯀꯔꯛ ꯀꯔꯛꯇ ꯀ ꯅꯨꯡꯁꯤꯠ ꯂꯩꯕ ꯑꯗꯨ ꯑꯗꯨ ꯂꯣꯏꯅ ꯂꯧꯊꯣꯛꯄ ꯏꯁꯇ꯭ꯔꯦꯁ ꯂꯩꯕ ꯗꯤꯄ꯭ꯔꯦꯁꯟ ꯎꯝ ꯁꯔꯨꯗꯗꯤ ꯊꯦꯡꯕ ꯌꯥꯔꯦ ꯗ ꯑꯣꯡꯂꯤ ꯑꯣꯟ ꯃꯁꯜ ꯆꯗ ꯇꯧꯔꯁ
ꯑꯗꯣ ꯌꯥꯝ ꯅꯥꯅꯤꯡꯉꯥꯏ ꯃꯥꯜꯂꯦ ꯃꯁꯥꯗ ꯑꯣꯏꯔꯁꯨ
ꯌꯥꯝ ꯋꯥꯅꯅꯦ ꯉꯅꯥꯗꯣꯏꯕꯣ ꯑꯗꯨꯝ ꯅꯨꯡꯉꯥꯏꯌꯦ ꯍꯥꯏꯌꯦꯦ
ꯎꯝ
ꯀ꯭ꯂꯥꯏꯟꯗꯣ ꯑꯗꯨꯝ ꯇꯨꯝꯕꯅꯦ
ꯑ
ꯅꯨꯡꯉꯥꯏꯃꯟꯕꯒꯤ
ꯆꯥꯛ ꯆꯥꯕ꯭ꯔꯣ
ꯆ ꯆꯥꯗ
ꯎꯝ
ꯅꯪꯗꯤ
ꯆꯥꯔꯦ
ꯎꯝ ꯀꯔꯤ ꯃꯊꯜ ꯆꯔꯦ
ꯎꯝ ꯀꯣꯕꯤ ꯃꯅꯥ
ꯑ ꯀꯁꯨ ꯅꯍꯅꯤ ꯇꯔꯤꯗꯣ ꯆꯦ
ꯑꯣ ꯍꯔꯝꯒꯅꯤ
ꯍꯣꯏ
ꯑꯗꯣ ꯑꯩꯗꯤ ꯌꯥꯝꯅ ꯄꯥꯝꯕꯗꯤꯅ ꯇꯦ ꯑꯗꯣ ꯁꯤꯡꯖꯨꯗꯤ ꯄꯥꯝꯃꯦ ꯑꯗꯣ ꯌꯦꯟꯁꯥꯡ ꯊꯣꯡꯕꯗꯣ ꯌꯥꯝ ꯄꯥꯝꯗꯦ ꯁꯤꯡꯖꯨꯕꯨꯗꯤ ꯍꯥꯎꯕ
ꯎꯝ ꯀꯣꯏꯅ ꯆꯥꯔꯗꯤ ꯍꯥꯎꯗꯕꯅꯦ ꯃꯅꯥꯛꯇ ꯑꯗꯨꯝ ꯆꯥꯕ
ꯎꯝ ꯍꯥꯏꯗꯤ ꯑꯩꯈꯣꯏꯗꯒꯤ ꯂꯥꯛꯄꯒꯤ ꯑꯗꯨꯝ ꯇꯥꯡꯕꯒꯤꯀꯣ ꯑꯩꯈꯣꯏꯗꯣ
ꯍꯣꯏ ꯍꯣꯏ
ꯋꯥꯏ ꯋꯥꯏ
ꯈꯔꯥꯛ ꯄꯅꯦ ꯑꯥ ꯅꯣꯏꯒꯤ ꯅꯣꯏꯒꯗꯤ ꯍꯋꯦ ꯑꯗꯨꯒꯤ ꯃꯅꯥ ꯎꯝ ꯅꯣꯏꯒꯤꯅꯦ
ꯑꯩꯈꯣꯏꯁꯨ ꯂꯩꯔꯗꯤ ꯕꯖꯥꯔꯗꯒꯨꯝꯕ ꯂꯩꯔꯗꯤ ꯑꯩꯈꯣꯏꯒꯤꯔꯥꯟꯅ ꯍꯥꯡꯉꯒ ꯆꯠ ꯅꯠꯇ꯭ꯔꯗꯤ ꯆꯠꯅꯤꯡꯗꯕ
ꯃꯥꯅꯦ ꯃꯍꯥꯎ ꯂꯩꯕꯅꯦ
ꯂꯥꯛꯑꯦ ꯍꯣꯏ ꯑꯇꯏꯗꯤ ꯑꯩꯗꯤ ꯈꯥꯡꯗꯦ ꯑꯇꯏꯗꯤ ꯁꯨꯡꯆꯥꯥ ꯆꯥꯗꯕ ꯒꯣ ꯇꯥꯏꯒꯤꯗꯤ ꯁꯥꯡꯗꯦ ꯑꯣ ꯑꯣ ꯄꯇꯥꯏ ꯀ ꯈ ꯑꯣ
ꯍꯡ ꯑꯩꯈꯣꯏꯁꯨ ꯈꯤꯇꯪ ꯍꯥꯏꯗꯤ ꯁꯤꯡꯖꯨ ꯆꯥꯕ ꯌꯥꯕ
ꯑꯗꯨꯅꯦ ꯆꯥꯅꯤꯡꯉꯤ ꯑꯩꯈꯣꯏꯒꯤ ꯁꯤꯡꯖꯨ ꯁꯦꯝꯃꯒ ꯐꯖꯅ ꯁꯦꯝꯃꯒ
ꯌꯥꯝ ꯂꯥꯞꯄ ꯂꯥꯞꯄ ꯂꯩꯔꯦ
ꯎꯄꯥꯏ ꯂꯩꯇ꯭ꯔꯦ
ꯅꯣꯏꯗꯤ ꯄꯨꯨꯟꯕꯥ ꯌꯥꯏꯗ
ꯑꯗꯨꯝ ꯄꯨꯟꯕꯗꯤ ꯄꯨꯜꯂꯦ ꯑꯗꯣ ꯅꯨꯡꯊꯤꯒꯤꯗꯤ ꯄꯨꯟꯗꯦꯗ ꯑꯗꯩ ꯅꯨꯡꯊꯤꯟꯒꯨꯝꯕꯗꯀꯣ ꯑꯗꯨꯝ ꯋꯥꯛꯀꯤꯡ ꯆꯥꯠꯄꯒꯨꯝꯕ
ꯎꯝ ꯎꯝ ꯎꯝ ꯅꯨꯡꯉꯥꯏꯔꯦ ꯅ ꯑꯅꯦ ꯃꯔꯛꯇ ꯑꯗ
ꯑꯩꯈꯣꯏꯗ ꯂꯥꯛꯑꯣ ꯅꯣꯡꯃ ꯂꯛꯑꯣ
ꯂꯛꯀꯦ
ꯆꯤꯡꯁꯨ ꯀꯥꯕ ꯌꯥꯏꯅ ꯅꯪ ꯅꯪ ꯊꯕꯛ ꯇꯧꯗ꯭ꯔꯤꯉꯩꯗ ꯂꯥꯛꯑꯣ ꯉꯁꯤ ꯉꯁꯤ ꯂꯥꯛꯑꯣ
ꯉꯁꯤ ꯅꯠꯇ꯭ꯔꯗꯤ ꯎꯄꯥꯏ ꯂꯩꯔꯔꯣꯏ ꯅꯪ ꯃꯟꯗꯦꯗꯅꯦꯀꯣ
ꯍꯣꯏ ꯃꯟꯗꯦꯗ
ꯍꯞꯇꯥꯗꯁꯨꯗꯤ ꯑꯃꯝꯗꯤ ꯂꯧꯕ ꯌꯥꯏ ꯍꯥꯏꯌꯦ
ꯑꯣ ꯑꯗꯨꯗꯤ ꯌꯥꯏ
ꯍꯣꯏ ꯃꯔꯛꯇ ꯀꯣꯏꯕ ꯆꯠꯄ ꯌꯥꯅꯤ
ꯂꯛꯑꯣ ꯆꯠꯁꯦ ꯉꯁꯤꯁꯨꯗ ꯋꯦꯗꯔ ꯌꯥꯝ ꯅꯨꯡꯉꯥꯏꯌꯦ ꯃꯄꯥꯟ ꯊꯣꯛꯄ ꯅꯨꯡꯉꯥꯏꯒꯅꯤ ꯅꯨꯡꯊꯤꯖꯗꯤ ꯍꯧꯖꯤꯛꯗꯤ ꯗꯤ ꯅꯨꯡꯁꯥꯕꯨꯗꯤ ꯈꯔ ꯁꯥꯒꯠꯀꯅꯤ ꯑꯗꯣ
ꯁꯤ ꯅꯣꯡꯁꯤꯁꯨ ꯂꯩꯥꯏꯕꯥꯛꯇ
ꯍꯥꯥ
ꯅꯨꯡꯁꯤꯠ ꯁꯤꯠꯄ꯭ꯔꯥ ꯍꯥꯏꯕ
ꯍꯣꯏ
ꯈꯤꯇꯪ ꯋꯤꯟꯗꯤ ꯑꯣꯏꯕ ꯃꯥꯜꯂ ꯈꯤꯇꯪ ꯂꯧꯕ ꯃꯥꯟꯕ ꯉꯁꯥꯏꯗꯣ
ꯑꯣ ꯑꯗꯨ ꯅꯨꯡꯉꯥꯏꯌꯦ ꯑꯩ ꯌꯨꯝꯕꯨ ꯌꯥꯝ ꯃꯤꯁ ꯇꯧꯈ꯭ꯔꯦ ꯑꯩꯁꯦ
ꯁꯨꯝꯃꯦ
ꯍ ꯅꯨꯡꯁꯤꯠ ꯁꯤꯠꯄ ꯍꯧꯥꯎꯔꯗꯤ ꯑꯩꯗꯣ ꯑꯗꯨꯝ ꯃꯤꯁ ꯇꯧꯕꯅꯦ
ꯑꯥ
ꯆꯣꯏꯁꯦ ꯇꯥꯕ꯭ꯔꯥ
ꯈꯪꯗꯦꯗ
ꯍꯥꯏꯗꯤ ꯌꯣꯝ ꯌꯣꯝꯕꯨ ꯑꯗꯨꯝ ꯈꯜꯂꯒ ꯂꯥꯛꯏꯕꯅꯦ
ꯎꯝ ꯎꯝ ꯎꯝ ꯎꯝ ꯅꯪ ꯍꯟꯗ ꯑꯁꯤꯗ ꯂꯥꯛꯄ ꯂꯥꯛꯇ꯭ꯔꯤꯉꯩꯗ ꯌꯨꯝꯗ ꯂꯩꯕ ꯅꯠꯇ꯭ꯔꯥ
ꯍꯣꯏ
ꯑꯣ ꯑꯣ ꯅꯪ ꯊꯥ ꯀꯌꯥ ꯁꯨꯔꯕ ꯏꯝꯐꯥꯜ ꯁꯤꯗ ꯂꯥꯛꯄ
ꯑ ꯑꯩ ꯂꯥꯛꯄꯗꯣ ꯐꯦꯕꯋꯥꯔꯤꯗꯒꯤ ꯂꯥꯛꯄꯅꯦ
ꯎꯝ
ꯐꯦꯕꯋꯥꯔꯤ ꯃꯥꯔꯆ ꯑꯦꯄ꯭ꯔꯔꯤꯜ ꯑꯦꯄ꯭ꯜꯗ ꯈꯔꯥ ꯑꯃꯨꯛ ꯆꯠꯂꯦ
ꯑꯣꯣ
ꯃꯗ ꯔꯥ ꯈꯪꯗ ꯑꯦ ꯃꯦꯅ ꯃꯦ ꯅꯠꯇ ꯑꯦꯄ꯭ꯔꯤꯜꯗ ꯃꯥꯂꯦ ꯑꯦꯄ꯭ꯔꯔꯤꯜꯗ ꯆꯠꯂꯦ ꯑꯗꯨꯒ ꯑꯃ ꯍ ꯂꯛꯑꯕꯅꯦ
ꯗꯦꯂꯤꯗꯒꯤ ꯊꯣꯛꯄꯅ ꯈ꯭ꯔꯤꯁꯃꯥꯁ ꯃꯃꯥꯡꯗ ꯊꯣꯛꯄ
ꯍꯣꯏ ꯗꯤꯁꯦꯝꯕꯔꯗꯀꯣ
ꯑꯣ ꯗꯦꯂꯤꯗ ꯅꯪ ꯆꯍꯤꯗꯤ ꯁꯨꯕ꯭ꯔꯥ
ꯆꯍꯤ ꯆꯍꯤ ꯁꯨꯗꯦ ꯑꯩꯗꯣ ꯐꯦꯕꯋꯥꯔꯤꯗꯒꯤ ꯆꯪꯉꯛꯄꯅꯦꯕ
ꯑꯣ ꯑꯣ ꯎ
ꯌꯥꯝ ꯂꯥꯞꯄꯒꯤꯔ ꯅꯨꯡꯉꯥꯏꯗꯦ ꯑꯗꯨꯗ ꯍꯥꯏꯗꯤ ꯑꯗꯨꯝ ꯌꯨꯝꯗ ꯂꯩꯅꯤꯡꯕꯀꯣ ꯑꯗꯨꯒꯤ ꯅꯨꯡꯥꯏꯗꯦ
ꯑꯩꯁꯨ ꯌꯥꯝ ꯆꯠꯅꯤꯡꯗꯦ ꯂꯥꯞꯄꯨꯝꯗꯒꯤ
ꯑꯗꯨꯒ ꯗꯦꯜꯂꯤꯗꯗꯤ ꯀ꯭ꯔꯤꯌꯥꯁ ꯄꯣꯛꯄ ꯂꯩ ꯏꯁꯥ ꯅꯠꯇꯦ ꯄꯣꯠꯂꯣꯏꯗꯧ ꯍꯥꯏꯕꯒꯤꯀꯣ ꯌꯥꯝ ꯄꯣꯂꯨꯠ ꯑꯣꯏꯕꯒꯤ ꯅꯨꯡꯉꯥꯏꯇꯦ ꯂꯩꯕꯥꯛ
ꯎꯝ ꯑꯩꯈꯣꯏꯒꯨꯝꯕꯗꯤ ꯆꯠꯂꯗꯤ ꯀꯨꯏꯔꯣꯏ
ꯑꯗꯨꯅꯦ ꯑꯩꯁꯨ ꯀꯨꯏ ꯏꯀꯨꯏꯁꯨ ꯀꯨꯏꯗꯅ ꯑꯗꯨꯒꯅꯨꯡ ꯅꯨꯃꯤꯠꯇꯣ ꯋꯦꯗꯔꯗꯣ ꯐꯖꯔꯁꯨ ꯀꯣ
ꯑꯥꯎ
ꯑꯗꯣ ꯀ꯭ꯂꯤꯌꯥꯔ ꯑꯣꯏꯗꯕꯅꯦ ꯑꯗꯨꯗꯗꯤ ꯍꯣꯏ ꯎꯉꯥꯏ ꯇ ꯃꯅꯤ
ꯆꯂꯦ
ꯁꯥꯕꯗꯨꯒ ꯑꯁ
ꯎꯝ
ꯅꯨꯣꯔꯣꯛꯇꯨꯒ ꯆꯞ ꯃꯥꯟꯅ ꯆꯞ ꯃꯥꯟꯅꯒꯅꯤ ꯗꯦꯜꯂꯤ ꯋꯦꯗꯔꯁꯦ
ꯗꯦꯜꯂꯤꯒꯤ ꯃꯤꯁꯤꯡꯁꯦ ꯀꯃꯥꯏꯅ ꯍꯤꯡꯕꯅꯣ ꯈꯪꯗꯦ
ꯌꯥꯝ ꯋꯥꯏꯑꯦ ꯍꯦꯛ ꯃꯥꯏ ꯃꯨꯠꯂꯗꯤꯀꯣ ꯑꯥꯁꯖ ꯁꯐꯣꯀꯦꯠ ꯑꯣꯏꯕꯗꯣꯅꯤ
ꯑꯁꯤꯁꯤ ꯄꯥꯟꯕꯔꫭ
ꯑꯦꯁꯤ ꯄꯥꯟꯗꯦ ꯑꯩꯈꯣꯏꯒꯤꯗꯣ ꯑꯦꯁꯤ ꯌꯥꯟꯗꯣꯒꯤ ꯑꯦꯁꯤ ꯂꯩꯇꯕ ꯇꯥꯕꯔꯥ ꯍꯥꯎꯂꯣ ꯌꯇꯥꯗꯕ꯭ꯔꯥ